ꯑꯣ
ꯇꯥꯕ꯭ꯔꯣ
ꯇꯥꯏ ꯇꯥꯏ ꯄꯤꯝꯆꯥ
ꯅꯨꯄꯥ ꯃꯆꯥ ꯑꯩꯁꯨ ꯇꯥꯏꯌꯦ
ꯑ ꯑꯪ ꯀꯔꯤ ꯇꯧꯕ
ꯆꯥꯛ ꯇꯣꯛꯑꯒ ꯂꯩꯌꯦ
ꯀꯩ ꯍꯖꯥꯡꯅꯣ
ꯍꯋꯥꯏ
ꯑꯦ ꯅꯨꯄꯤꯒꯤꯕꯨ ꯍꯋꯥꯏꯖꯥꯕ ꯍꯣꯠꯅꯕ꯭ꯔꯣ
ꯀꯔꯤꯅꯣ ꯅꯨꯄꯤ ꯍꯋꯥꯏꯁꯦ ꯅꯨꯄꯥ ꯈꯛꯇꯪꯒꯤꯔꯣ
ꯍꯣꯏ
ꯎꯝ ꯑꯩꯅ ꯆꯥꯕꯁꯤꯗꯤ ꯀꯩꯅꯣꯅꯦ ꯅꯨꯄꯤꯅ ꯆꯥꯕ ꯌꯥꯕ ꯍꯋꯥꯏꯅꯦ ꯅꯨꯄꯥꯒꯤ ꯍꯋꯥꯏ ꯅꯠꯇꯦ
ꯒꯣꯚꯔꯃꯦꯟ ꯑꯣꯐ ꯏꯟꯗꯤꯌꯥꯅ ꯍꯋꯥꯏꯗꯤ ꯅꯨꯄꯤ ꯆꯥꯕ ꯌꯥꯗꯦ ꯍꯥꯏꯅ ꯊꯣꯛꯈ꯭ꯔꯕꯅꯤ ꯀꯗ꯭ꯔꯣ
ꯄꯤꯗꯦ ꯇꯨꯝꯃꯤꯕ꯭ꯔꯣ ꯍꯧꯖꯤꯛ ꯐꯥꯎꯕ
ꯅꯠꯇꯦ ꯍꯦ ꯇꯝꯗꯤ ꯌꯨꯝꯗ ꯊꯣꯛꯂꯛꯑꯒꯦ ꯀꯩ ꯀꯩꯅꯣ ꯇꯧꯔꯒ ꯍꯧꯖꯤꯛ ꯄꯁ ꯁꯐꯒ
ꯎꯝ ꯉꯥ ꯐꯥꯕꯗꯤ ꯆꯠꯇ꯭ꯔꯕ
ꯆꯠꯇ꯭ꯔꯦ ꯏꯃꯥꯟꯅꯕꯗ ꯆꯠꯁꯦ ꯍꯥꯏꯕ ꯃꯥ ꯐꯗꯦ ꯍꯥꯏꯐꯦ ꯏꯇꯣꯝꯇ ꯆꯠꯄ ꯑꯗꯨ ꯅꯨꯡꯉꯥꯏꯇꯕ ꯑꯗꯨꯒꯤ
ꯅꯨꯄꯥꯅꯤ ꯇꯣꯝ ꯇꯣꯝ ꯆꯠꯀꯗꯕꯅꯦ ꯅꯨꯄꯥꯗꯤ ꯅꯨꯄꯥꯗꯤ ꯇꯣꯝ ꯇꯣꯝꯖꯒꯗꯕꯅꯦ
ꯏꯇꯣꯝ ꯏꯇꯣꯝ ꯆꯠꯀꯗꯕꯁꯨ ꯅꯨꯡꯉꯥꯏꯇꯦꯅ ꯏꯊꯟꯇ ꯆꯠꯄꯗꯣ ꯂꯝ ꯁꯥꯡꯅ ꯆꯠꯀꯗꯕꯗꯣ
ꯌꯥꯝ ꯂꯥꯞꯄꯁꯨ ꯅꯠꯇꯕꯗꯨꯕꯣ
ꯂꯥꯏꯕꯤ ꯍꯦꯕꯤ ꯃꯥ ꯅꯪ ꯈꯪꯕ ꯇꯥꯏꯕꯇꯣ
ꯈꯪꯉꯦ ꯑꯩ ꯀꯩꯗꯧꯕꯩ ꯈꯪꯉꯣꯏꯗꯣꯏꯅꯣ
ꯐꯁ ꯑꯗꯨꯗꯤ ꯀꯤꯂꯣꯃꯤꯇꯔ ꯀꯌꯥꯅꯣ ꯍꯥꯏꯔꯛꯑꯣ ꯑꯗꯨꯗꯤ
ꯀꯤꯂꯣꯃꯤꯇꯔ ꯃꯛꯇꯨꯗꯤ ꯑꯩ ꯈꯪꯗꯦꯍꯦ
ꯑꯗ ꯑꯗꯅꯤꯕ
ꯈꯣꯡꯅ ꯅꯣꯏ ꯀꯨꯟꯒ ꯇꯨꯔꯦꯟꯒ ꯌꯥꯝ ꯅꯛꯅꯩꯗꯨꯗꯤ
ꯆꯜꯍꯦ ꯑꯩ ꯆꯀ꯭ꯔꯕ ꯑꯐꯟꯗꯤ ꯄꯨꯡꯈꯥꯏ ꯍꯦꯔꯒ ꯆꯞꯅ
ꯄꯨꯡꯈꯥꯏꯍꯥꯎꯗꯅ ꯉꯁꯥꯏꯗꯒꯤ ꯆꯠꯂꯗꯤ ꯍꯧꯖꯤꯛ ꯃ ꯐꯥꯗꯅ
ꯑꯦꯍꯦ ꯌꯥꯝ ꯍꯩꯕꯗꯣ ꯅꯪ ꯑꯃꯨꯛ ꯐꯥꯔꯕꯗꯨꯗꯤ
ꯑꯩꯗꯤ ꯂꯩꯇꯕꯩꯅꯤꯅꯦ ꯂꯩꯔꯗꯤ ꯑꯩ ꯅꯍꯥꯟꯗꯒꯤ ꯐꯥꯗꯅ ꯅꯣꯏꯗꯒ ꯄꯤꯖ ꯑꯗꯨꯗꯅ ꯌꯦꯟꯗꯅ ꯇꯧꯔꯛꯑꯅꯤꯅꯦ ꯑꯩꯅ ꯆꯔꯥ ꯃꯥꯅꯤꯅꯦ ꯆꯔꯥ ꯑꯃꯇꯪ ꯑꯣꯏꯁꯨ ꯆꯥꯅꯕꯁꯦꯅ ꯑꯩ ꯄꯤꯔꯅꯤꯅꯦ ꯅꯍꯥꯟꯗꯒꯤ ꯆꯠꯂꯒ
ꯑꯣ ꯑꯣ ꯑꯣ ꯑꯣ ꯑꯗꯨꯗꯨꯗꯤ ꯅꯍꯥꯟꯅ ꯅꯍꯥꯟꯅ ꯈꯪꯗꯦ ꯐꯗꯕ
ꯅꯨꯄꯥꯅ ꯇꯜꯂꯗꯤ ꯌꯥꯔꯔꯣꯏꯅꯦꯍꯦ ꯏꯃꯨꯡꯗꯣ ꯅꯪꯕꯣ
ꯁ ꯌꯦꯅꯤ ꯈꯃꯅꯤ ꯑꯗꯨ ꯑꯗꯨꯕꯨ ꯅꯣꯡ ꯑꯃꯨꯛ ꯂꯥꯛꯑꯗꯤ ꯐꯥꯕꯗꯣ ꯅꯨꯡꯉꯥꯏꯇꯕ ꯑꯗꯨꯕꯨꯅꯦ
ꯀ ꯅꯣꯡꯅ ꯅꯨꯡꯁꯥ ꯁꯨ ꯌꯥꯝ ꯁꯥꯔ ꯀꯥꯟꯁꯤꯗ ꯅꯣꯡ ꯆꯨꯔꯣ ꯑꯩꯅ ꯆꯨꯒꯅꯨ ꯍꯥꯏꯈ꯭ꯔꯕ
ꯁꯤꯤꯁ
ꯑꯣꯍꯣ ꯃꯥꯅꯤꯅꯦ
ꯅꯣꯡ ꯁꯤꯟ ꯅꯪꯅ ꯄꯥꯏ ꯃꯥꯜꯂ
ꯎ ꯄꯌꯦꯦ
ꯑꯣ ꯍꯋꯥꯏ ꯆꯥꯕꯒꯤ ꯄꯥꯏꯕ꯭ꯔꯥ ꯎꯝ
ꯍꯋꯥꯏ ꯌꯥꯝ ꯆꯥꯕ ꯃꯤꯗꯤ ꯅꯣꯡ ꯌꯥꯝ ꯄꯥꯏꯕ ꯍꯥꯏꯕꯅ
ꯅꯣꯏ ꯅꯣꯏ ꯃꯐꯝꯗ ꯆꯥꯏꯔꯥ ꯅꯠꯇ꯭ꯔꯒꯅ ꯌꯨꯝꯗ ꯆꯥꯏꯔꯣ
ꯑꯩꯈꯣꯏ ꯃꯐꯝꯗ
ꯑꯣ ꯃꯥ ꯇꯣꯗꯔ
ꯏꯗꯣꯝꯇ ꯅꯠꯇꯦ ꯏꯃꯥꯟꯅꯕꯤꯁꯨ ꯂꯩ ꯃꯤ ꯃꯌꯥꯝ ꯂꯩꯗ
ꯃꯤ ꯀꯌꯥ ꯂꯩꯒꯦ ꯅꯣꯏ ꯏꯁꯇꯥꯐꯁꯤꯡꯒ
ꯇꯔꯥ ꯍꯦꯟꯅ ꯂꯩꯌꯦ ꯁ꯭ꯀꯨꯜ ꯃꯅꯨꯡꯗꯗꯤ
ꯅ ꯇꯔ
ꯅꯨꯄꯤꯁꯨ ꯅꯨꯄꯥꯁꯨ ꯅꯨꯄꯥꯗꯤ ꯃꯐꯝ ꯇꯣꯉꯥꯜꯂꯦ ꯑꯉꯥꯡꯁꯨ ꯂꯩ
ꯑꯗꯩ ꯑꯉꯥꯡꯁꯤꯗꯤ ꯃꯤ ꯀꯌꯥꯅꯣ ꯏꯆꯥ ꯑꯃ ꯆꯍꯨꯝ
ꯆꯥꯃ ꯃꯌꯥꯅ
ꯑꯣ ꯌꯥꯏꯅ ꯑꯗꯨꯗꯤ
ꯎꯝ ꯌꯥꯕꯅꯦ ꯑꯗꯨꯝ ꯏꯌꯥ ꯑꯌꯥꯕ ꯃꯐꯝꯗꯅꯦ ꯑꯩꯅ ꯂꯩꯔꯤꯁꯦ ꯅ ꯆꯦ ꯑꯩꯅ ꯂꯩꯔꯤꯁꯦ
ꯑꯦ ꯍꯣꯏꯆꯦꯔꯣ
ꯑꯗꯨꯅꯤ ꯅꯪꯗꯤ ꯍꯧꯖꯤꯛ ꯇꯨꯝ ꯇꯨꯝꯗꯅꯅꯥꯍꯧꯔꯦ ꯑꯃꯨꯛ ꯕꯣꯜꯒꯤ ꯀꯔꯤꯒꯤ ꯑꯃꯨꯛ ꯍꯧꯔꯛꯑꯅꯤ ꯑꯗꯩ ꯍꯌꯦꯡ ꯑꯃꯨꯛ ꯄꯨꯡ ꯄꯨꯡ ꯇꯔꯥꯥꯁꯨꯛ ꯍꯧꯒꯠꯂꯅꯤ ꯅꯨꯡꯉꯥꯏꯔꯦ
ꯆꯠ ꯍꯥꯏ ꯍꯌꯦꯡꯗꯤ ꯕꯥꯎ ꯌꯦꯡꯉꯣꯏ ꯇꯨꯝꯃꯅꯤ ꯌꯦꯡꯗꯤ ꯁꯟꯗꯦꯅꯤꯅꯀꯣ
ꯏ ꯁꯟꯗꯦꯁꯤ ꯇꯨꯝꯕ ꯅꯨꯃꯤꯠꯂꯣ
ꯅꯠꯇꯦ ꯁꯟꯗꯦꯗꯤ ꯅꯪꯁꯨ ꯈꯪꯉꯤꯅ ꯑꯌꯨꯛ ꯉꯟꯇꯥ ꯍꯧꯒꯔꯒ
ꯂꯥꯏꯁꯪ ꯆꯠꯂꯅꯤ
ꯍꯥꯥ
ꯑꯌꯨꯛ ꯉꯟꯇꯥ ꯍꯧꯒꯠꯂꯒ ꯂꯥꯏꯁꯪ ꯀꯥꯔꯅꯤ ꯆꯠꯂꯅꯤ ꯍꯜꯂꯛꯑꯅꯤ ꯆꯥꯛ ꯆꯥꯔꯅꯤ ꯑꯃꯨꯛ ꯇꯨꯝꯃꯅꯤ ꯑꯅꯤ ꯁꯤꯅꯦꯕ ꯅꯣꯏ ꯊꯕꯛꯁꯦ
ꯁꯟꯗꯦꯒꯤꯗꯤ ꯀꯩꯅꯣ ꯄꯊꯥꯕ ꯅꯨꯃꯤꯠꯅꯤꯅ
ꯑꯩꯈꯣꯏꯗꯤ ꯄꯣꯊꯥꯗꯦ ꯑꯩꯈꯣꯏꯗꯤ ꯁꯟꯗꯦꯗ ꯑꯣꯏꯅ ꯊꯕꯛ ꯌꯥꯝ ꯆꯤꯜꯂꯤ
ꯅꯣꯏ ꯃꯤꯅꯥꯏꯒꯤ ꯊꯕꯛꯇꯤ ꯁꯟꯗꯦꯀ ꯇꯩꯧꯕ ꯅꯠꯇꯦ ꯈꯪꯉꯤ
ꯍꯣꯏꯅꯦ ꯅꯨꯡꯉꯥꯏꯕꯅꯤꯅꯦ ꯑꯗꯨꯁꯨ ꯊꯕꯛ ꯌꯥꯝ ꯆꯤꯟꯕ ꯃꯤꯅ ꯐꯔꯕꯅꯦꯀꯣ ꯍꯧꯖꯤꯛꯀꯥꯟꯗꯤ
ꯑꯥ ꯆꯨꯝꯃꯦꯃꯦ ꯆꯨꯝꯃꯦ ꯆꯨꯝꯃꯦ
ꯆꯥꯔꯒ ꯇꯨꯝ ꯆꯥꯔꯒ ꯇꯨꯝ ꯅꯣꯏꯃꯨꯛ ꯅꯨꯡꯉꯥꯏꯕ ꯂꯩꯇ꯭ꯔꯦꯍꯦ ꯅꯪ ꯅꯃꯥꯟꯅꯕꯗꯨꯗꯤ ꯍꯧꯒꯠꯈ꯭ꯔꯖꯥꯠꯂꯥ
ꯉꯁꯦ ꯍꯜꯅꯃꯅꯤ
ꯅꯨꯡꯉꯥꯏꯔꯦꯍꯦ ꯅꯣꯏꯗꯤ ꯅꯣꯏ ꯑꯣꯏꯅꯤꯡꯉꯤ
ꯑꯣꯏꯔꯅ ꯑꯗꯨꯗꯤ ꯑꯣꯏꯅꯤꯡꯉꯦ
ꯌꯥꯔꯗꯤ ꯑꯣꯏꯔꯅꯤꯅꯦ ꯌꯥꯗꯕꯩꯅꯤꯅꯦ ꯅꯣꯡ ꯃꯉꯥ ꯐꯥꯕ ꯆꯠꯁꯦ ꯑꯩ ꯀꯧꯔꯛꯀꯦ
ꯍꯣꯏ ꯄꯔꯣ ꯀꯔꯣ ꯅꯣꯏ ꯁꯨꯃꯥꯏ ꯅꯣꯏ ꯁꯨꯃꯥꯏꯅ ꯁꯤꯠꯇꯤꯗ꯭ꯔꯣ ꯐꯥꯒꯗꯕꯁꯦ
ꯍꯥꯥ
ꯅꯣꯏ ꯁꯨꯃꯥꯏꯖ ꯁꯤꯇꯤꯗ꯭ꯔꯣ ꯐꯥꯒꯗꯕꯁꯦ ꯉꯥ ꯉꯥꯗꯣ
ꯑꯣ
ꯏ ꯑꯗꯨꯋꯥꯏꯗꯤ ꯇꯥꯜꯂꯛꯍꯦ ꯏꯁꯤꯡ ꯈꯨꯨꯝꯃꯨ ꯑꯗꯨꯒ
ꯉꯥꯗꯤ ꯉꯥꯅꯤ ꯀꯩꯅꯣ ꯏꯁꯤꯡꯅ ꯏꯁꯤꯡꯅꯤ ꯉꯥꯅ ꯉꯥꯅꯤ ꯏꯁꯤꯡꯅ ꯃꯣꯠꯆꯔꯒꯁꯨ ꯉꯥꯗꯤ ꯆꯥꯕ ꯌꯥꯏ
ꯏꯁꯤꯡ ꯃꯣꯠꯄꯗꯣ ꯑꯗꯨ ꯀꯩ ꯍꯥꯏꯥꯏꯁꯨ ꯑꯩꯈꯣꯏ ꯏꯁꯥꯗꯀꯣ ꯍꯥꯀꯠꯆꯕꯗꯣ ꯑꯂꯕ
ꯆꯤꯟꯗ ꯍꯥꯀꯠꯆꯗ꯭ꯔꯥ ꯂꯣꯏꯔꯦ ꯆꯤꯟꯗ ꯍꯥꯎꯔ ꯂꯣꯏꯔꯦ ꯀꯩꯅꯣ
ꯑꯁ ꯅꯪ ꯁ꯭ꯔꯤ ꯃꯇꯇꯥꯥꯝꯕꯅꯦ
ꯑꯥ ꯈꯔ ꯇꯅꯦ ꯑꯩꯈꯣꯏꯗꯤ
ꯁꯤꯗꯤ ꯕꯔꯥꯑꯒꯦ ꯃꯤꯅꯦꯁꯤꯗꯤ
ꯍ ꯉꯥꯗꯨ ꯆꯥꯕꯗꯗꯤ ꯍꯥꯒꯠꯆꯔꯣꯏꯗꯅ ꯅꯣꯏ ꯅꯣꯏꯒꯤꯗꯁꯨ ꯌꯥꯝ ꯃꯣꯠꯂꯝꯃꯗꯣꯏꯅꯦ ꯏꯁꯤꯡꯗꯣ ꯂꯣꯏꯅ ꯈꯪꯗꯕ ꯑꯅꯦ ꯅꯪꯅ ꯒꯥꯔꯤ ꯈꯪꯗꯦꯅ ꯅꯪ ꯈꯪꯗꯕꯩꯅꯦ ꯅꯪ ꯎꯗꯕꯩꯅꯦ ꯏꯁꯤꯡꯗ ꯌꯦꯡꯕꯗ ꯂꯨꯕꯧ ꯌꯥꯝ ꯃꯥꯟꯕ ꯋꯥꯅꯦ ꯈꯨꯝꯃꯣꯛ ꯑꯃ ꯇꯧꯔꯝꯗꯣꯏꯅꯦ
ꯑꯌꯣ ꯑꯌꯣ ꯀꯥꯏ ꯅ
ꯃꯥꯅꯤꯅꯦ ꯀꯩ ꯏꯟꯁꯥꯡ ꯆꯥꯔꯦꯕ
ꯑꯁꯤꯗꯤ ꯀꯩꯅꯩꯅꯣꯅꯤ ꯕ꯭ꯔꯤꯟꯖꯔ ꯀꯩꯅꯣ ꯑꯁ ꯑꯩ ꯑꯃꯨꯛ ꯀꯥꯎꯅꯦ ꯃꯃꯤꯡꯗꯣ
ꯌꯥꯗ꯭ꯔꯦꯅꯦ ꯌꯥꯗ꯭ꯔꯦꯅꯦ
ꯈꯥꯃꯦꯟ ꯀꯩꯅꯣ ꯑꯁꯥꯕꯒꯤ
ꯈꯥꯃꯦꯟ ꯑꯁꯥꯡꯕꯒ
ꯗꯨ ꯆꯥꯏ ꯍꯥꯡ ꯁꯣꯏ ꯑ ꯑꯒ ꯊꯥꯡꯖꯤꯡ ꯑꯃꯔꯄ
ꯎꯝ ꯊꯥꯡꯖꯤꯡ ꯆꯥꯕ ꯍꯩꯕ꯭ꯔꯣ ꯑꯩꯁꯦ
ꯍꯩ ꯇꯗꯤ ꯀꯩꯅꯣ
ꯊꯥꯡꯖꯤꯡ ꯆꯥꯕ ꯍꯩꯔꯗꯤ ꯐꯩ ꯃꯤꯗꯤ ꯃꯀꯨꯁꯨ ꯆꯥꯅꯩꯅꯦ ꯇꯤꯡ ꯇꯤꯡꯈꯪ ꯆꯥꯕ ꯃꯀꯨꯗꯨꯣ ꯆꯥꯕ ꯇꯤꯡꯈꯪ ꯇꯤꯡꯈꯪ ꯌꯥꯎꯕ ꯃꯀꯨꯗꯣ
ꯑꯥ
ꯎꯝ ꯔꯣꯕꯣꯠ ꯑꯣꯜꯂꯝꯃꯅꯤ
ꯎꯝ ꯑꯗꯨ ꯆꯥꯕꯒꯤꯅꯤ ꯍꯇꯥ ꯌꯥꯝ ꯐꯔꯝꯃꯤꯁꯦ
ꯎꯝ ꯐꯔꯃꯅꯤ
ꯅꯗꯤ ꯅꯕꯅꯤꯅ ꯑꯗꯨꯒꯨꯝꯕꯗꯤ ꯈꯪꯉꯝꯅꯤꯅ ꯍꯥꯎꯕꯗꯣ
ꯈꯪꯉꯤ ꯀꯩꯅꯣ ꯑꯍꯥꯎꯕꯕꯨ ꯈꯪꯗ꯭ꯔꯒꯗꯤ ꯍꯥꯎꯗꯕꯗꯣ ꯈꯪꯒꯗ꯭ꯔꯥ ꯃꯤ ꯂꯣꯏꯅꯃꯛ ꯑꯍꯥꯎꯕ ꯆꯥꯅꯤꯡꯉꯤ ꯉꯥꯛꯇꯅꯤꯅꯦ ꯅꯪ ꯅꯪꯗꯧꯅ ꯅꯪ ꯉꯁꯤ ꯆꯥꯛ ꯌꯥꯝ ꯆꯥꯔꯝꯃꯣꯏ
ꯁꯕꯁ
ꯍꯤꯟꯖꯥꯡꯗꯨꯅ ꯅꯪ ꯆꯥꯅꯤꯡꯕ ꯍꯤꯟꯖꯥꯡ ꯅꯠꯇꯦꯕ ꯑꯗꯩ ꯈꯠꯅꯕ ꯍꯧꯔꯝꯃꯅꯦꯕ ꯏꯟꯁꯥꯡ ꯍꯥꯎꯇꯦꯅ
ꯐꯔꯦ ꯍ ꯀꯗꯥꯏꯗꯒꯤ ꯑꯩꯈꯣꯏ ꯑꯗꯨꯕ ꯃꯤ ꯑꯣꯏꯅ ꯀꯥꯏꯅ ꯁꯤ
ꯃꯥꯅꯤꯅꯦꯍꯦ ꯑꯩ ꯈꯪꯉꯤꯅꯦ
ꯄꯛꯇ꯭ꯔ ꯍꯦ ꯏꯕꯃ
ꯑꯣ ꯑꯩꯉꯣꯟꯗ ꯑꯩ ꯑꯩꯅ ꯂꯣꯏ ꯍꯪꯉꯕꯅꯦ ꯉꯁꯥꯏ ꯑꯩꯉꯣꯟꯗ ꯀꯅꯥꯅꯣ ꯑꯃ ꯍꯥꯏꯔꯝꯃꯦ
ꯅꯗ ꯍꯪꯖꯕ ꯌꯦ ꯃꯥꯜꯜꯂꯤꯀꯣ ꯋꯥꯔꯤꯔꯤꯕꯤ
ꯅꯣꯏ ꯅꯌꯥꯝꯕꯒ ꯍꯥꯏꯔꯝꯃꯤꯅꯦ
ꯌꯥꯝ ꯌꯥꯝ ꯑꯃ ꯂꯩꯇꯦ ꯍ ꯄꯊꯤ ꯋꯥꯔꯦ ꯉ ꯆꯂ ꯍꯦ
ꯃꯥꯅꯤꯅꯦ ꯑꯣ ꯍꯣꯔꯦꯟ ꯍꯪꯉꯣ ꯍꯪꯉꯣ ꯍꯪꯉꯣ ꯍꯪꯉꯣ ꯆꯨꯝꯃꯝꯃꯕ ꯌꯦꯡꯉꯣ
ꯀꯅꯥꯗ ꯍꯪꯗꯣꯏꯅꯣ ꯑꯩꯕꯣ
ꯅꯪ ꯑꯩꯒꯤ ꯏꯃꯨꯡꯒꯤ ꯃꯤꯈꯩꯗ ꯍꯣꯔꯦꯟ ꯍꯪꯉꯨ ꯀꯅꯥꯅ ꯐꯣꯟ ꯇꯧꯔꯛꯑꯒ ꯑꯩꯒꯤ ꯃꯔꯝꯗ ꯍꯪꯕ ꯌꯥꯎꯋꯤꯅ ꯍꯪꯉꯣ
ꯍꯋꯥ
ꯃꯥꯅꯦ ꯑꯣ ꯊꯥꯖꯗꯕ ꯇꯧꯅꯨ ꯊꯥꯖꯗꯕꯁꯦ ꯄꯥꯞ ꯌꯥꯝ ꯆꯥꯎꯋꯦ ꯍꯥꯏꯕꯅꯤ
ꯊꯖꯗꯤ ꯊꯖꯗꯤ ꯁꯦꯂꯕꯗꯣ ꯑꯗꯨ ꯊꯥꯖꯗꯦ ꯆ ꯅꯁꯦꯟ ꯈꯨꯊꯣ
ꯑꯩ ꯈꯪꯗꯌꯦꯦ ꯀꯔꯤ ꯏꯁꯩ ꯂꯩꯕ꯭ꯔꯥꯅꯦ ꯊꯥꯖꯗꯦ ꯊꯥꯖꯗꯦ ꯍꯥꯏꯕ ꯏꯁꯩ ꯂꯩꯕ꯭ꯔꯥ ꯀ
ꯂꯩꯇ꯭ꯔꯗꯤ ꯌꯨꯇꯕꯇ ꯊꯤꯌꯣ ꯐꯪꯒꯅꯤ
ꯐꯪꯒꯦ ꯑꯦ ꯐꯪꯒꯦ ꯑꯩ ꯊꯤꯀ ꯊꯒꯦ
ꯃꯨꯡꯈꯦꯗꯀ ꯁ ꯏꯠꯇ
ꯃꯤꯑꯣꯏꯕ ꯍꯥꯏꯕꯕꯁꯤ ꯁꯣꯏꯕꯁꯨ ꯍꯧꯅ ꯁꯥꯥꯅꯤ ꯅꯣ ꯀꯅꯨꯅꯦ ꯀꯔꯤꯅꯣ ꯑꯦ ꯅꯣꯛꯅꯤꯡꯉꯗꯤ ꯅꯣꯛꯀꯗꯕꯅꯤ ꯑꯉꯥꯡ ꯅꯣꯛꯅꯤꯡꯕ ꯃꯇꯝꯅꯦ
ꯑ ꯂꯥꯛꯁꯣ ꯅꯅꯤ ꯐꯥꯎ ꯐꯥꯎꯔꯕꯣ
ꯑꯦ ꯐꯥꯎꯥꯎꯗꯦꯗ
ꯑꯩꯗꯤ ꯅꯣꯛꯄ ꯍꯩꯇꯌꯦ
ꯑꯦ ꯅꯧꯕ ꯍꯩꯇꯤ ꯀꯥꯏꯅ ꯍꯧꯖꯤꯛ ꯍꯧꯖꯤꯛ ꯈꯛꯇꯪ ꯅꯣꯡꯧꯕꯇꯕꯨ ꯑꯦꯁ
ꯑꯗꯨꯗꯤ ꯅꯣꯛꯄ ꯅꯠꯇꯦ ꯍꯤꯒꯠꯄꯅꯦ
ꯑꯁ ꯅꯪ ꯑꯃꯨꯇꯪ ꯉꯥꯏꯔꯦꯍꯦ ꯁꯟꯊꯤꯕꯤꯁꯤꯦ
ꯊꯤꯗꯤꯦ ꯑꯝꯐꯥꯖꯌꯦ
ꯑꯩ ꯌꯥꯝ ꯐꯖꯩ ꯀꯥꯏꯦꯅ
ꯑꯩ ꯏꯆꯤꯟ ꯊꯤꯗꯦ ꯑꯩꯒꯤ ꯏꯆꯤꯟ ꯌꯥꯝ ꯐꯖꯩꯌꯦꯦ
ꯐꯟꯗꯥ ꯁꯣꯃꯥ ꯑꯗꯨ ꯑꯩꯈꯣꯏꯗꯒꯤ ꯌꯥꯝ ꯐꯖꯕ꯭ꯔꯣ ꯑꯗꯨꯗꯤ
ꯐꯖꯩ
ꯎꯝ ꯐꯖꯔꯝꯅꯤ
ꯎꯝ ꯐꯖꯩ ꯅꯪ ꯈꯪꯗ ꯇꯧꯏꯅꯦ
ꯊꯔꯣꯏ ꯍꯦꯛ ꯃꯥꯟꯂꯒ ꯆꯞ ꯃꯥꯟꯅꯩ
ꯀꯥꯏꯗꯩ ꯅꯪ ꯑꯩ ꯎꯖꯨ ꯎꯗꯅ
ꯎꯗ꯭ꯔꯗꯤ ꯀꯩꯅꯣ ꯑꯩꯁꯨ ꯑꯩꯁꯨ ꯉꯁꯥꯏ ꯅꯪꯕꯨ ꯍꯪꯅꯤꯡꯉꯤꯕꯅꯦ
ꯎꯔꯝꯃꯔꫭꯏ
ꯎꯔꯝꯃꯤ ꯎꯔꯝꯃꯤ ꯐꯣꯇꯣ ꯄꯥꯎ ꯊꯥꯔꯛꯏꯅꯦ ꯀꯩꯅꯣ
ꯀꯅꯥꯅ
ꯍꯥꯏꯕꯤꯔꯣꯏ ꯑꯦ ꯏꯚꯥꯏ ꯅꯪꯅ ꯊꯤꯕ ꯅꯨꯄꯤꯗꯤ ꯑꯁ ꯂꫭꯏꯔꯦ ꯊꯔꯣꯏꯒ ꯆꯞ ꯃꯥꯟꯅꯩ ꯑꯗꯨꯝ ꯍꯥꯏꯔꯛꯏꯅꯦ
ꯎꯝ ꯐꯔꯣꯏ ꯍꯥꯎꯇ꯭ꯔ
ꯍꯥꯎ ꯇꯤꯗ ꯊꯔꫭꯏꯗꯤ ꯇꯨꯒꯠꯆꯩꯌꯦ ꯊꯔꫭꯏꯗꫭ ꯃꫭꯠ ꯈꯨꯃꯣꯠꯗꯣ ꯇꯩꯕꯥꯛ ꯃꯅꯨꯡꯒ ꯂꯩꯕ ꯊꯧꯔꯣꯏꯗꯨꯕꯨ ꯏ ꯏ
ꯃꯣꯠꯇꯦꯅꯦ ꯅꯪꯒꯤ ꯉꯥꯗꯨꯒ ꯆꯞ ꯃꯥꯟꯅꯗꯣꯏꯅꯤꯅꯦ ꯏꯁꯤꯡꯗ ꯂꯩꯕ ꯉꯥꯛꯇꯪ ꯑꯣꯏꯗꯣꯏꯅꯤꯅꯦ ꯊꯔꯣꯏ ꯃꯨꯛ ꯁꯦꯡꯕ ꯂꯩꯇꯦ
ꯁꯥꯕꯁ ꯂꯣꯏꯔꯤꯗꯅ ꯑꯗꯨꯗꯤ ꯄꯨꯁꯤꯁꯦ
ꯊꯔꯣꯏꯃꯨꯛ ꯁꯦꯡꯕ ꯂꯩꯇꯦꯀꯣ ꯅꯪ ꯈꯪꯗꯩ ꯇꯧꯔꯤꯅꯦ ꯑꯉꯥꯡ ꯑꯣꯏꯕꯩꯅ ꯍꯌꯦꯡ ꯋꯥꯎꯔꯒ ꯀꯥꯟꯗ ꯌꯦꯡꯉꯣ ꯅꯆꯦ ꯑꯩꯅ ꯍꯥꯏꯔꯤꯁꯦ
ꯑ ꯑꯗꯨ ꯍꫭꯏ ꯏꯆꯦ ꯍꯥꯏꯅꯤꯗ ꯆꯨꯝꯕ꯭ꯔꯣ ꯑꯗꯨꯗꯤ
ꯎꯝ ꯆꯨꯝꯃꯅꯤ ꯑꯍꯜ ꯂꯃꯟꯅ ꯍꯥꯏꯕ ꯏꯟꯂꯨ ꯑꯍꯜ ꯂꯃꯟꯅ ꯍꯥꯏꯔꯗꯤ ꯑꯆꯨꯝꯕ ꯑꯗꯨꯝ ꯂꯩꯕꯅꯤꯀꯣ
ꯄꯨꯡ ꯀꯌꯥꯗ ꯑꯃꯨꯛ ꯍꯟꯗꯣꯏꯅꯣꯕꯦꯝꯃ
ꯑꯩꯈꯣꯏꯗꯤ ꯍꯣꯔꯦꯟ ꯉꯥꯏꯍꯥꯛ